ꯇꯥꯏ ꯇꯥꯏ ꯇꯥꯏ ꯐꯖꯅ ꯇꯥꯏ ꯑꯩꯒꯤ ꯇꯥꯕꯤꯕ꯭ꯔꯥ
ꯑꯥ ꯃꯔꯨꯞꯀꯤꯁꯨ ꯑꯗꯨꯝ ꯁꯦꯡꯅ ꯇꯥꯖꯩ ꯑꯥ ꯃꯔꯨꯞ ꯍꯧꯖꯤꯛꯁꯤꯕꯨ ꯃꯔꯨꯞ ꯑꯗꯨꯝ ꯃꯔꯨꯞ ꯑꯩꯈꯣꯏꯒꯤ ꯑꯗꯣꯝ ꯂꯝꯗ ꯅꯣꯡ ꯆꯤꯡꯒꯤ ꯐꯤꯚꯝ ꯅꯣꯡ ꯆꯨꯕꯤꯕ꯭ꯔꯥ ꯀꯃꯥꯏꯅ ꯇꯧꯒꯦ
ꯍꯧꯖꯤꯛ ꯍꯧꯖꯤꯛꯁꯤ ꯅꯣꯡ ꯇꯥꯔꯤ ꯍꯧꯖꯤꯛ ꯍꯧꯖꯤꯛ ꯍꯥꯏꯗꯤ ꯑꯩꯈꯣꯏ ꯅꯨꯃꯤꯗꯥꯡ ꯑꯣꯏꯔ ꯅꯣꯡꯁꯨ ꯇꯥꯁꯜ ꯇꯥꯔꯤ ꯑꯗꯣ ꯃꯔꯨꯞ ꯍꯣꯏꯗꯗꯤ ꯅꯣꯡ ꯏꯁꯤꯡ ꯀꯃꯥꯏꯅ ꯇꯧꯔꯤ ꯍꯧꯖꯤꯛ ꯇꯥꯕ꯭ꯔꯥ ꯅꯠꯇ꯭ꯔꯒ ꯉꯁꯤꯒꯤ ꯇꯥꯕꯤꯈꯤꯕ꯭ꯔꯥ
ꯑꯥ ꯉꯁꯥꯏ ꯍꯥꯏꯐꯦꯠ ꯈꯤꯛꯂꯝꯃꯤ ꯑꯗꯣ ꯍꯧꯖꯤꯛꯁꯨ ꯑꯗꯨꯝ ꯃꯀꯨꯞ ꯃꯀꯨꯞ ꯍꯥꯏꯖꯕ ꯇꯥꯔꯦ ꯑꯗꯨꯝ ꯇꯥꯔꯤ ꯑꯗꯣ ꯉꯁꯤꯗꯤ ꯃꯔꯨꯞ ꯃꯔꯨꯞꯀ ꯃꯇꯝ ꯀꯨꯏꯔꯕꯩ ꯇꯨꯡꯗ ꯋꯥꯔꯤ ꯑꯃꯇꯪ ꯁꯥꯟꯅꯁꯤ ꯃꯔꯨꯞ ꯌꯥꯝ ꯆꯤꯟꯕ꯭ꯔꯣ ꯀꯩꯗꯧꯕꯤꯔꯝꯃꯤꯅꯣ
ꯆꯤꯟꯗꯦ ꯃꯔꯨꯞ ꯑꯩꯁꯨ ꯄꯣꯊꯔꯝꯃꯤꯅꯦ ꯁꯨꯝ ꯋꯥꯔꯤ ꯋꯥꯇꯥꯏ ꯀꯩꯀꯩ ꯑꯅꯧꯕ ꯂꯩꯌꯦꯅ ꯁꯨꯝ ꯑꯩꯁꯦ ꯌꯦꯡꯉꯝꯕꯅꯤ ꯐꯔꯦ ꯃꯔꯨꯞꯅ ꯋꯥꯔꯤ ꯁꯥꯅꯤꯡꯉꯦ ꯍꯥꯏꯕꯗꯨ ꯑꯩꯁꯨ ꯋꯥꯔꯤ ꯁꯥꯅꯤꯡ ꯂꯩꯔꯝꯃꯤꯅꯦ ꯃꯔꯨꯝꯅ ꯀꯔꯤ ꯋꯥꯔꯤ ꯇꯧꯕꯤꯒꯗꯕꯅꯣ
ꯃꯔꯨꯞ ꯀꯩꯁꯨ ꯂꯩꯕ ꯅꯠꯇꯦꯗ ꯑꯩꯈꯣꯏꯅ ꯉꯍꯥꯟꯋꯥꯏ ꯑꯉꯥꯡ ꯑꯣꯏꯔꯤꯉꯩꯒꯤ ꯃꯇꯝꯗ ꯍꯥꯏꯖꯕ ꯇꯥꯔꯦꯅꯦ ꯃꯔꯨꯞ ꯑꯩꯈꯣꯏꯅ ꯅꯪ ꯑꯩ ꯍꯣꯏ ꯑꯉꯥꯡ ꯑꯣꯏꯔꯤꯉꯩꯗ ꯁꯨꯝ ꯁꯥꯟꯅꯔꯛꯄ ꯃꯁꯥꯟꯅꯁꯤꯡ ꯍꯥꯏꯕꯗꯤ ꯐꯨꯠꯕꯣꯜ ꯍꯥꯏꯖꯕ ꯇꯥꯔꯅꯦ ꯑꯩꯗꯤ ꯌꯥꯝ__ ꯐꯨꯠꯕꯣꯜꯁꯦ ꯌꯥꯝꯅ ꯄꯥꯝꯅ ꯁꯥꯟꯖꯔꯦ ꯍꯥꯏꯖꯕ ꯇꯥꯔꯦ ꯃꯔꯨꯞꯁꯨ ꯑꯗꯨꯝ ꯐꯨꯠꯕꯣꯜ ꯄꯥꯝꯅ ꯁꯥꯟꯅꯖꯔꯛꯏ ꯍꯥꯏꯕ ꯑꯃ ꯇꯥꯖꯩ ꯑꯗꯣ ꯑꯩꯈꯣꯏꯅ ꯊꯥꯏꯅ ꯁꯥꯟꯅꯔꯛꯈꯤꯕ ꯐꯨꯠꯕꯣꯜ ꯁꯥꯟꯅꯔꯛꯈꯤꯕ ꯈꯣꯡꯖꯣꯝꯕꯤ ꯑꯩ ꯃꯩꯇꯩꯒꯤ ꯃꯁꯥꯟꯅ ꯍꯥꯏꯖꯕ ꯇꯥꯔꯦꯅꯦ ꯈꯣꯡꯖꯣꯝꯕꯤ ꯑꯗꯒꯤ ꯀꯨꯂꯣꯠꯄꯤ ꯑꯗꯩ ꯎꯔꯥꯎꯕꯤ ꯆꯩꯊꯦꯛ ꯀꯣꯠꯄꯤ ꯂꯩꯔꯤꯕ ꯃꯌꯥꯝꯁꯦ ꯃꯔꯨꯞꯇꯤ ꯁꯥꯟꯅꯕꯤꯔꯛꯄ꯭ꯔꯣ
ꯑꯁ ꯃꯔꯨꯞ ꯑꯗꯨ ꯍꯥꯏꯔꯒ ꯌꯥꯝꯅ ꯅꯨꯡꯁꯤꯕ ꯑꯃ ꯅꯤꯡꯁꯤꯡꯉꯛꯏ ꯍꯥꯏꯗꯤ ꯑꯩꯈꯣꯏꯅ ꯑꯉꯥꯡ ꯑꯣꯏꯔꯤꯉꯩꯁꯤ ꯑꯉꯥꯡꯉꯩ ꯄꯨꯟꯁꯤꯁꯦ ꯍꯜꯂꯛꯑꯔꯣꯏꯗꯕꯅꯤ ꯑꯗꯨꯒ ꯀꯔꯤꯒꯨꯝꯕ ꯍꯜꯂꯛꯍꯟꯕ ꯌꯥꯔꯒꯁꯨ ꯥꯏꯅ ꯍꯥꯏꯕ ꯋꯥꯍꯩꯗꯨ ꯑꯩꯒꯤ ꯋꯥꯈꯟꯗꯗꯤ ꯍꯟꯗꯤ ꯍꯜꯂꯛꯅꯤꯡꯗꯦ ꯀꯩꯒꯤꯅꯣꯗ ꯃꯒꯨꯟ ꯂꯩꯕ ꯄꯣꯠꯁꯤꯗꯤ ꯑ ꯑꯍꯜ ꯂꯃꯟꯅ ꯍꯥꯏꯅꯕ ꯑꯃ ꯂꯩꯗꯅ ꯃꯔꯣꯛ ꯍꯥꯏꯗꯤ ꯑꯍꯥꯎꯕ ꯏꯟꯁꯥꯡꯁꯤꯗꯤ ꯇꯣꯏꯅ ꯆꯥꯒꯅꯨ ꯑꯗꯨꯒ ꯏꯟꯖꯥꯡ ꯑꯃ ꯆꯥꯕ ꯃꯇꯝꯗ ꯄꯨꯛ ꯊꯟꯗꯅ ꯆꯥꯔꯒꯗꯤ ꯃꯗꯨꯒꯤ ꯃꯍꯥꯎ ꯑꯗꯨꯝ ꯂꯩꯍꯧꯒꯅꯤ ꯄꯨꯛ ꯊꯜꯂꯒꯗꯤ ꯃꯍꯥꯎ ꯋꯥꯠꯀꯅꯤ ꯑꯗꯨꯅ ꯏꯟꯖꯥꯡ ꯑꯍꯥꯎꯕꯁꯤ ꯌꯥꯝꯅ ꯃꯔꯛ ꯇ ꯅꯠꯇ꯭ꯔꯒ ꯅꯣꯡ ꯐꯥꯗꯣꯛ ꯆꯥꯕꯁꯤꯅ ꯍꯦꯜꯂꯤ ꯀꯥꯏꯅ ꯑꯗꯨꯥꯏꯅ ꯑꯩꯈꯣꯏꯒꯤ ꯑ ꯂꯩꯔꯝꯕ ꯍꯥꯏ ꯇꯥꯔꯦ ꯑꯗꯨ ꯑꯗꯨꯃꯥꯏꯅ ꯍꯧꯈꯤꯕ ꯑꯩꯈꯣꯏꯒꯤ ꯑꯉꯥꯡ ꯄꯨꯟꯁꯤꯗ ꯁꯥꯟꯅꯈꯤꯕ ꯆꯤꯊꯤ ꯀꯣꯠꯄꯤ ꯈꯣꯡꯖꯣꯝꯕꯤ ꯁꯒꯥꯏ ꯆꯣꯡꯕꯤ ꯑꯗꯒꯤ ꯑꯩꯈꯣꯏꯒꯤ ꯃꯥꯔꯕꯜ ꯀꯥꯞꯄꯤ ꯃꯈꯜ ꯀꯌꯥ ꯑꯃ ꯂꯩꯈꯔꯦ ꯃꯔꯨꯞꯅ ꯑꯗꯨ ꯄꯜꯂ ꯅꯤꯡꯪꯕꯨ ꯅꯨꯡꯁꯤ ꯑꯣ ꯃꯔꯨꯞ ꯍꯣꯏꯗꯤ ꯍꯧꯖꯤꯛ ꯍꯧꯖꯤꯛ ꯑꯗꯨꯏ ꯑꯗꯥꯏꯗꯒ ꯑꯉꯥꯡꯈꯩꯅꯒ ꯁꯨꯝ ꯁꯥꯟꯅꯕꯒ ꯎꯔꯤꯕ꯭ꯔꯣ ꯀꯃꯥꯏꯅ ꯇꯧꯔꯤꯒꯦ ꯑꯩꯈꯣꯏꯗꯗꯤ ꯑꯝꯇ ꯎꯗ꯭ꯔꯦ ꯑꯩꯈꯣꯏꯔꯣꯝꯗꯗꯤ ꯑꯗꯨꯗꯣ ꯃꯔꯨꯞ ꯃꯈꯩꯒꯤ ꯑꯗꯨꯝ ꯍꯥꯏꯐꯦꯠꯇꯪ ꯊꯝꯕꯤꯌꯨꯅꯦ
ꯑꯩꯈꯣꯏ ꯁ꯭ꯋꯥꯏꯗꯗꯤ ꯎꯕꯗꯤ ꯂꯥꯏꯌꯦꯗꯅ ꯑꯉꯥꯡ ꯍꯧꯖꯤꯛꯀꯤ ꯃꯇꯝꯒꯤ ꯑꯉꯥꯡꯁꯤꯡꯗ ꯍꯪꯕ ꯐꯥꯎꯗ ꯑꯩꯗꯤ ꯁꯝꯅ ꯍꯥꯏꯔꯕꯗ ꯀꯦꯀꯨ ꯂꯣꯠꯄꯤ ꯍꯪꯕ ꯐꯥꯎꯗ ꯈꯪꯂꯛꯇꯕ ꯑꯉꯥꯡ ꯌꯥꯎꯔꯤ ꯍꯥꯏꯖꯕ ꯇꯥꯔꯦꯅꯦ ꯑꯗ ꯑꯩꯅ ꯊꯝꯖꯅꯤꯡꯉꯤꯕ ꯃꯔꯨ ꯑꯣꯏꯏꯕ ꯋꯥꯐꯝꯗꯤ ꯑꯩꯈꯣꯏꯒꯤ ꯃꯁꯤ ꯁꯥꯟꯅꯔ ꯁꯥꯟꯅꯕ ꯃꯥꯡꯊꯔꯛꯂꯤꯕꯁꯤ ꯑꯩꯈꯣꯏꯒꯤ ꯍꯧꯖꯤꯛ ꯍꯧꯖꯤꯛ ꯊꯣꯛꯂꯛꯂꯤꯕ ꯃꯣꯕꯥꯏꯜ ꯐꯣꯟ ꯍꯥꯏꯖꯕ ꯇꯥꯔꯦꯅꯦ ꯃꯣꯕꯥꯏꯜ ꯐꯣꯟ ꯑꯁꯦ ꯍꯧꯖꯤꯛꯀꯤ ꯃꯇꯝꯗꯗꯤ ꯌꯥꯝꯅ ꯀꯩꯁꯨ ꯂꯩꯕ ꯋꯥ ꯅꯠꯇ꯭ꯔꯦ ꯍꯥꯏꯖꯕ ꯇꯥꯔꯦ ꯆꯍꯤ ꯃꯉꯥ ꯇꯔꯨꯛꯀꯤ ꯑꯉꯥꯡ ꯐꯥꯎꯕ ꯃꯁꯥ ꯃꯁꯥꯒꯤ ꯃꯣꯕꯥꯏꯜ ꯐꯣꯟ ꯂꯩꯔꯒ ꯃꯃꯥ ꯃꯄꯥꯁꯤꯡꯁꯤꯅ ꯄꯤꯔꯦ ꯍꯥꯏꯕ ꯇꯥꯔꯦ ꯁꯤ ꯃꯁꯤ ꯍꯥꯏ ꯍꯥꯏꯗꯅꯁꯨ ꯃꯣꯕꯥꯏꯜ ꯐꯣꯟꯒꯤ ꯐꯠꯇꯦ ꯍꯥꯏꯕꯗꯤ ꯅꯠꯇꯦ ꯀꯥꯟꯅꯕ ꯀꯌꯥ ꯑꯃꯁꯨ ꯂꯩꯔꯤ ꯑꯗꯨꯕꯨ ꯑꯩꯈꯣꯏꯒꯤ ꯃꯅꯤꯄꯨꯔꯁꯤꯗ ꯏꯟꯗꯤꯌꯥ ꯝ ꯁꯝꯅ ꯍꯥꯏꯔꯕꯗ ꯏꯟꯗꯤꯌꯥꯗ ꯍꯥꯏꯔꯨꯔꯤꯁꯤꯅꯤ ꯃꯅꯤꯄꯨꯔꯁꯤꯗ ꯌꯦꯡꯉꯁꯤ ꯑꯩꯈꯣꯏꯒꯤ ꯑꯀꯣꯏꯕꯗ ꯂꯩꯔꯤꯕ ꯃꯃꯥꯁꯤꯡꯁꯤꯅ ꯃꯆꯥ ꯑꯁꯤ ꯉꯍꯥꯛꯇꯪ ꯀꯞꯄꯗꯨꯣ ꯊꯦꯝꯕꯤꯕꯒꯤ ꯃꯍꯨꯠꯇ ꯅꯥꯎꯁꯨꯝ ꯁꯛꯑꯒ ꯊꯦꯝꯕꯤꯕꯒꯤ ꯃꯍꯨꯠꯇ ꯉꯥꯏꯍꯥꯛꯇꯪꯕꯨ ꯐꯔꯗꯤ ꯑꯦ ꯃꯥꯕꯨꯒꯣ ꯑꯩꯕꯨ ꯀꯣꯝꯃꯗꯤ ꯍꯥꯏꯗꯅ ꯑꯩꯈꯣꯏꯒꯤ ꯃꯆꯥꯁꯤꯅ ꯀꯞꯄꯤꯕꯗꯣ ꯊꯦꯝꯕꯒꯤ ꯃꯍꯨꯠꯇ ꯃꯣꯕꯥꯏꯜ ꯐꯣꯟ ꯄꯤꯁꯜꯂꯒ ꯌꯦꯡꯍꯟꯕꯒꯨꯝꯕ ꯑꯗꯒꯤ ꯏꯁꯩ ꯊꯥꯖꯤꯜꯂꯒ ꯇꯥꯍꯟꯕꯒꯨꯝꯕ ꯍꯧꯖꯤꯛꯇꯤ ꯌꯥꯝꯅ ꯅꯣꯛꯅꯤꯡꯕ ꯋꯥꯐꯝ ꯑꯃꯅ ꯑꯩꯈꯣꯏꯒꯤ ꯊꯥꯏꯅꯗꯤ ꯑꯩꯈꯣꯏꯅ ꯄꯤꯛꯉꯩ ꯃꯇꯝꯗ ꯏꯃꯥ ꯏꯄꯥ ꯏꯄꯨ ꯏꯕꯣꯛꯅ ꯅꯥꯎꯁꯨꯝ ꯏꯁꯩ ꯁꯛꯄꯤꯔꯝꯃꯦ ꯍꯥꯏꯖꯕ ꯇꯥꯢꯅꯦ ꯃꯔꯨꯞꯁꯨ ꯑꯗꯨꯝ ꯁꯛꯄꯤꯔꯛꯑꯝꯒꯅꯤ ꯑꯗꯨꯕꯨ ꯍꯧꯖꯤꯛꯀꯤ ꯃꯇꯝꯁꯤꯗꯗꯤ ꯑꯩꯈꯣꯏꯒꯤ ꯋꯥꯔꯤ ꯊꯥꯖꯤꯟꯕꯒꯨꯝꯕ ꯑꯗꯒꯤ ꯐꯣꯟꯗꯒꯤ ꯑꯣꯏꯅ ꯅꯥꯎꯁꯨꯝ ꯏꯁꯩꯁꯦ ꯊꯥꯅꯔꯦ ꯍꯥꯏꯖꯕ ꯇꯥꯅꯦ ꯍꯣꯏ ꯃꯁꯤ ꯀꯥꯟꯅꯗꯦ ꯍꯥꯏꯕ ꯅꯠꯇꯦ ꯀꯥꯟꯅꯩ ꯑꯗꯨꯕꯨ ꯑꯩꯈꯣꯏꯒꯤ ꯃꯃꯥ ꯑꯃꯒ ꯃꯆꯥ ꯑꯃꯒ ꯂꯩꯅꯔꯤꯕ ꯃꯔꯤꯗꯨꯗꯤ ꯍꯦꯟꯅ ꯂꯥꯞꯊꯣꯛꯍꯟꯕ꯭ꯔꯥꯅ ꯈꯜꯂꯤ ꯑꯗꯨꯅ ꯑꯩꯈꯣꯏꯒꯤ ꯃꯣꯕꯥꯏ ꯐꯣꯟ ꯊꯣꯛꯂꯛꯄꯁꯤꯅ ꯍꯤꯔꯝ ꯀꯌꯥ ꯑꯃꯗ ꯀꯥꯟꯅꯍꯟꯕ ꯇꯥꯔꯒꯁꯨ ꯍꯤꯔꯝ ꯀꯌꯥ ꯑꯃꯗ ꯇꯨꯡ ꯌꯨꯝꯕꯤ ꯑꯣꯏꯕ ꯇꯥꯔꯦ ꯑꯣꯏꯔꯒꯁꯨ ꯍꯧꯖꯤꯛ ꯍꯧꯖꯤꯛ ꯂꯩꯔꯤꯕ ꯑꯍꯜ ꯂꯃꯟ ꯑꯣꯏꯇꯥꯒꯁꯨ ꯌꯥꯝꯅ ꯁꯣꯛꯍꯟꯕ ꯌꯥꯝꯅ ꯃꯥꯡꯍꯟꯕ ꯑꯃꯁꯨ ꯂꯥꯛꯑꯦ ꯍꯥꯏꯅ ꯊꯝꯖꯒꯦ ꯁꯤꯒꯤ ꯃꯔꯝꯗꯗꯤ ꯃꯔꯨꯞꯀꯤ ꯋꯥꯈꯜꯂꯣꯟꯗ ꯀꯔꯤ ꯂꯩ
ꯍꯣꯏ ꯁꯤꯒꯤ ꯃꯇꯥꯡꯁꯦ ꯃꯔꯨꯞꯅꯁꯨ ꯋꯥꯔꯤ ꯈꯔ ꯇꯧꯕꯤꯔꯦ ꯑꯗꯣ ꯑꯩꯒꯤ ꯑꯩꯒꯤ ꯑꯩꯒꯤ ꯋꯥꯈꯜꯗ ꯂꯩꯖꯕ ꯍꯥꯏꯔꯒꯗꯤ ꯍꯣꯏ ꯆꯨꯝꯃꯦ ꯏꯦꯟꯈꯠꯂꯛꯄ ꯑꯗꯒꯤ ꯑꯩꯈꯣꯏꯒꯤ ꯃꯇꯝꯗ ꯏꯟꯈꯠꯂꯛꯄ ꯃꯇꯝꯗꯣ ꯌꯥꯝꯅ ꯈꯦꯠꯅꯩ ꯍꯥꯏ ꯇꯥꯔꯦ ꯐꯅ ꯆꯥꯎꯔꯕꯐꯥꯎꯗ ꯁꯤꯖꯤꯟꯅꯕ ꯍꯩꯖꯗꯦꯕ ꯃꯣꯕꯥꯏꯜ ꯐꯣꯟꯁꯦ
ꯑꯗꯒꯤ ꯁꯤꯖꯤꯟꯅꯅꯕ ꯀꯩꯒꯨꯝꯕ ꯂꯩ ꯇꯥꯔꯒꯁꯨ ꯃꯗꯨꯗꯣ ꯑꯩꯈꯣꯏꯒꯤ ꯃꯇꯝꯗꯨꯗ ꯃꯄꯨꯡ ꯐꯥꯅ ꯂꯩꯔꯝꯂꯦꯅ ꯈꯟ ꯇꯥꯔꯒꯗꯤ ꯑꯗꯨ ꯍꯣꯏ ꯑꯩꯈꯣꯏꯅ ꯉꯁꯤ ꯃꯗꯨꯒꯤ ꯃꯇꯥꯡꯗ ꯋꯥꯔꯤ ꯁꯥꯔꯤꯁꯦ ꯁꯥꯔꯝꯗꯕꯁꯨ ꯌꯥꯏ ꯑꯗꯨꯒ ꯃꯇꯝꯗꯨꯗ ꯁꯨꯡꯊꯣꯛ ꯊꯣꯛꯇꯦ ꯍꯥꯏꯕꯃꯛꯇꯤ ꯅꯠꯇꯦ ꯊꯣꯛꯑꯤ ꯊꯣꯛꯏ ꯑꯗꯨꯕꯨ ꯃꯇꯝꯗꯨꯗꯗꯤ ꯑꯉꯥꯡꯁꯤꯡ ꯍꯥꯏꯗꯤ ꯑꯩꯈꯣꯏꯅ ꯍꯧꯔꯛꯄ ꯃꯇꯝꯗꯗꯤ ꯁꯥꯟꯅꯕꯁꯦ ꯌꯥꯝ ꯄꯥꯝꯖꯩ ꯍꯥꯏꯇꯥꯔꯦ ꯁꯨꯇꯤ ꯃꯇꯝ ꯑꯩꯈꯣꯏꯒꯤ ꯂꯥꯏꯔꯤꯛ ꯇꯝꯕ ꯍꯜꯂꯛꯑꯀꯥꯟꯗ ꯑꯩꯈꯣꯏꯒꯤ ꯆꯥꯔꯥ ꯋꯥꯟ ꯕꯣꯢ ꯋꯥꯟꯗꯕꯣꯏ ꯍꯦꯛꯇ ꯆꯦꯜꯂꯒ ꯂꯝꯄꯥꯛꯇ ꯕꯣꯟ ꯀꯥꯎꯔꯤꯕꯅꯤ ꯑꯗꯒꯤ ꯍꯦꯛꯇ ꯆꯦꯟ ꯆꯣꯡꯗꯅ ꯎꯔꯥꯎꯕꯤ ꯁꯥꯟꯅꯗꯅ ꯁꯨꯋꯥ ꯁꯥꯟꯅꯗꯅ ꯀꯕꯥꯗꯤ ꯁꯥꯟꯅꯗꯅ ꯃꯌꯥꯝ ꯇꯧꯔꯤꯕꯅꯤ ꯑꯉꯥꯡꯁꯤꯡꯁꯤꯅ ꯁ꯭ꯀꯨꯜ ꯍꯜꯂꯛꯄꯁꯤꯗ ꯈꯜꯂꯦ ꯑꯩꯈꯣꯏꯅ ꯃꯇꯝꯗꯨꯗ ꯑꯁ ꯍꯣꯔꯦꯟꯗꯤ ꯁꯥꯟꯅꯔꯨꯗꯗꯝꯃꯤ ꯍꯣꯔꯦꯟꯗꯤ ꯅꯪꯒ ꯑꯩꯒ ꯑꯩꯒ ꯄꯨꯟꯁꯤ ꯑꯩꯈꯣꯏ ꯀꯩꯅꯣ ꯑꯣꯏꯁꯤ ꯄꯨꯂꯞ ꯑꯣꯏꯁꯤ ꯑꯗꯨꯒ ꯀꯦꯅꯥ ꯊꯨꯝꯕꯤ ꯁꯥꯟꯅꯁꯤ ꯑꯗꯨ ꯇꯧꯁꯤ ꯎꯂꯥꯎꯕꯤ ꯁꯥꯟꯁꯤ ꯇꯨꯔꯦꯟ ꯗ ꯏꯔꯣꯏꯔꯨꯁꯤꯅ ꯑꯩꯈꯣꯏꯒꯤ ꯍꯛꯆꯥꯡ ꯐꯒꯗꯕ ꯋꯥꯈꯜꯗ ꯑꯩꯈꯣꯏꯒꯤ ꯄꯨꯟꯁꯤ ꯂꯧꯁꯤꯡ ꯑꯣꯏꯒꯗꯕ ꯉꯥꯛꯇ ꯈꯜꯂꯝꯃꯦꯕꯗꯣ ꯍꯧꯖꯤꯛꯀꯥꯟ ꯑꯉꯥꯡꯈꯩꯁꯤꯅ ꯈꯜꯂꯤꯁꯤꯅ ꯍꯣꯔꯦꯟ ꯍꯜꯂꯛꯄꯒ ꯅꯪꯒ ꯑꯩꯒ ꯄꯨꯜꯂꯒ ꯑꯩꯈꯣꯏ ꯒꯦꯝ ꯁꯥꯟꯖꯤ ꯀꯥꯏꯅ ꯁꯨꯃꯥꯏꯅ ꯇꯧꯕ ꯁꯥꯟꯅꯕꯗ ꯀꯩꯁꯨ ꯀꯥꯏꯗꯦ ꯃꯗꯨ ꯂꯧ ꯁꯤꯡ ꯑꯣꯏꯔꯤꯕꯅꯤ ꯑꯗꯨꯕꯨ ꯄꯤꯛꯏꯕ ꯃꯈꯣꯏꯒꯤ ꯋꯥꯈꯜꯗꯨꯗ ꯈꯟꯈ꯭ꯔꯅꯤꯕ ꯑꯗꯤ ꯁꯥꯟꯅꯅꯤꯡꯕꯒꯤ ꯋꯥꯈꯜ ꯄꯣꯛꯑꯔꯣꯏ ꯑꯗꯒꯤ ꯃꯄꯥꯟ ꯊꯣꯛꯅꯤꯡꯕꯒꯤ ꯋꯥꯈꯜ ꯄꯣꯛꯑꯔꯣꯏ ꯍꯛꯆꯥꯡꯁꯤꯗꯤ ꯅꯧꯔꯤꯕꯅꯤꯅ ꯃꯗꯨꯅ ꯍꯌꯦꯡ ꯁꯣꯂꯛꯀꯗꯕꯗꯨꯗꯤ ꯃꯣꯏꯗ ꯀꯔꯤꯝ ꯈꯪꯉꯣꯢ ꯃꯤꯠ ꯁꯣꯛꯄꯒꯤ ꯑꯩꯈꯣꯏꯒꯤ ꯃꯌꯥꯝ ꯑꯃ ꯊꯦꯡꯅꯔꯦ ꯃꯃꯥ ꯃꯄꯥꯁꯤꯡꯁꯤꯅꯁꯨ ꯀꯣꯝꯊꯣꯛꯄꯒꯤ ꯈꯜꯂꯒ ꯃꯣꯕꯥꯢ ꯐꯣꯟꯁꯤ ꯂꯩꯁꯜꯂꯒ ꯍꯦꯛꯇ ꯄꯤꯁꯟꯕꯤꯅꯤ ꯊꯦꯝꯕꯁꯤꯗ ꯐꯣꯟ ꯑꯃꯃꯝ ꯄꯤꯔꯒ ꯊꯦꯝꯃꯤꯕꯅꯤ ꯑꯗꯣ ꯃꯔꯨꯞ ꯑꯩꯒꯤ ꯌꯥꯝ ꯅꯣꯛꯅꯤꯡꯕ ꯋꯥꯔꯤ ꯑꯃꯇꯪ ꯍꯥꯞꯆꯔꯝꯒꯦꯕ ꯀꯣ ꯃꯔꯛꯁꯤꯗ ꯑꯩꯈꯣꯏꯒꯤ ꯆꯥꯛ ꯏꯟꯕꯁꯦ ꯍꯧꯖꯤꯛꯀꯥꯟꯒꯤ ꯑꯩꯅ ꯁꯨꯝ ꯎꯕ ꯖꯒꯥ ꯈꯨꯗꯤꯡꯃꯛꯇ ꯈꯨꯡꯒꯪ ꯈꯨꯌꯥ ꯂꯣꯏꯖꯤꯡ ꯂꯣꯏꯌꯥ ꯑꯗꯒꯤ ꯁꯍꯔ ꯃꯐꯝ ꯈꯨꯗꯤꯡꯃꯛꯇ ꯐꯣꯟ ꯏꯜꯂꯒ ꯑꯉꯥꯡꯒꯤ ꯆꯥꯛ ꯄꯤꯖꯗ꯭ꯔꯒꯗꯤ ꯐꯣꯟꯁꯤ ꯌꯦꯡꯍꯜꯂꯒ ꯑꯉꯥꯡꯁꯤꯗ ꯆꯥꯛ ꯏꯟꯗ꯭ꯔꯒꯗꯤ ꯆꯥꯛꯁꯦ ꯆꯪꯗꯕ ꯍꯥꯏ ꯇꯥꯔꯦ ꯅꯠꯇ꯭ꯔꯒꯗꯤ ꯆꯥꯎ ꯌꯥꯗꯕ ꯀꯞꯄꯒ ꯅꯤꯡꯉꯥꯏ ꯇꯧꯕ ꯍꯥꯏꯇꯥꯔꯦ ꯃꯔꯨꯞ ꯁꯤꯒꯤ ꯁꯤꯒꯤ ꯋꯥꯔꯤꯁꯦ ꯃꯔꯨꯞ ꯍꯣꯏꯗꯁꯨ ꯈꯔ ꯎꯔꯃꯅꯤ ꯑꯗꯨ ꯃꯔꯨꯞꯍꯣꯏꯗꯗꯤ ꯀꯃꯥꯏ ꯀꯃꯥꯏ ꯀꯔꯤ ꯀꯔꯤ ꯂꯩ ꯁꯤꯒꯨꯝꯕ ꯋꯥꯔꯤ ꯃꯥꯟꯅꯕ
ꯃꯥꯅꯦ ꯃꯔꯨꯞ ꯑꯩꯒꯤ ꯃꯔꯤ ꯃꯇꯥꯗ ꯍꯥꯏꯖꯕ ꯇꯥꯔꯦꯅꯦ ꯃꯔꯨꯞꯅ ꯍꯥꯏꯔꯤꯕ ꯑꯗꯨꯝꯅ ꯑꯩꯈꯣꯏꯒꯤ ꯍꯧꯖꯤꯛꯀꯤ ꯏꯪꯈꯜꯂꯛꯂꯤꯕ ꯅꯍꯥ ꯅꯍꯥ ꯅꯠꯇꯦ ꯍꯧꯖꯤꯛ ꯄꯣꯛꯄꯗ ꯉꯥꯏꯔꯤꯕ ꯑꯉꯥꯡ ꯐꯥꯎꯕ ꯍꯥꯏꯕ ꯇꯥꯔꯦꯅꯦ ꯆꯥꯕ ꯍꯩꯔꯛꯄ ꯃꯃꯤꯛ ꯈꯔ ꯎꯔꯛꯄ ꯃꯔꯣꯟ ꯈꯤꯇꯪ ꯈꯤꯇꯪ ꯊꯣꯛꯂꯛꯄ ꯃꯇꯝꯗ ꯃꯣꯕꯥꯏꯜ ꯐꯣꯟꯗꯣ ꯁꯨꯝ ꯀꯞꯇꯅꯕꯅꯤ ꯊꯦꯝꯅꯕꯅꯤ ꯊꯦꯝꯕ ꯇꯟꯕꯒꯤꯅꯤ ꯈꯪꯗ꯭ꯔꯦ ꯊꯕꯛ ꯀꯣꯝꯅꯕꯅꯤ ꯈꯪꯗ꯭ꯔꯦ ꯃꯃꯥ ꯃꯄꯥꯁꯤꯡꯁꯤꯅ ꯀꯔꯤꯒꯨꯝꯕ ꯑꯃ ꯆꯥꯕ ꯀꯔꯤꯒꯨꯝꯕ ꯑꯃ ꯆꯥ ꯍꯥꯏꯗꯤ ꯁꯝꯅ ꯍꯥꯏꯔꯕꯗ ꯃꯔꯨꯞꯅ‌ ꯍꯥꯏꯕꯤꯕ ꯑꯗꯨꯝꯅ ꯆꯥꯛ ꯏꯟꯕ ꯃꯇꯝꯗ ꯃꯣꯕꯥꯏꯜ ꯐꯣꯟꯁꯤ ꯑꯗꯨꯝ ꯁꯤꯖꯟꯅꯔꯦ ꯍꯥꯏꯕ ꯇꯥꯔꯦꯅꯦ ꯑꯗꯨꯅ ꯁꯤꯅ ꯀꯌꯥꯃꯨꯛ ꯃꯥꯝꯅ ꯑꯉꯥꯡꯁꯤꯗ ꯁꯣꯛꯍꯟꯕꯒꯦ ꯍꯥꯏꯕꯁꯤ ꯃꯔꯨꯞ ꯑꯩꯒꯤ ꯃꯣꯠꯇꯤꯀꯣ ꯈꯤꯇꯪ ꯊꯝꯖꯒꯦ ꯃꯣꯔꯨꯞ ꯑ ꯃꯁꯤꯅ ꯑꯈꯣꯏꯒꯤ ꯌꯥꯝꯅ ꯀꯩꯁꯨ ꯂꯩꯅ ꯈꯟꯅꯔꯛꯇꯕ ꯍꯥꯏꯇꯥꯔꯦꯅꯦ ꯃꯣꯕꯥꯏꯜ ꯐꯣꯟꯁꯦ ꯑꯗꯨꯝ ꯎꯝ ꯅꯣꯡꯉꯥꯟꯕꯗꯩ ꯅꯨꯃꯤꯠ ꯇꯥꯕꯧ ꯑꯗꯨꯝ ꯄꯥꯏꯕꯗ ꯀꯩꯁꯨ ꯀꯥꯏꯗꯦꯅ ꯑꯉꯥꯡꯗꯨꯒꯤ ꯋꯥꯈꯟꯗ ꯈꯜꯂꯛꯄ ꯍꯥꯏꯗꯤ ꯃꯃꯥꯅ ꯊꯦꯝꯕꯗ ꯁꯤꯖꯟꯅꯔꯛꯑꯕꯅꯤꯅ ꯑꯗꯨꯅ ꯍꯩꯅꯕꯤ ꯑꯣꯏꯔꯒ ꯍꯌꯦꯡꯋꯥꯏ ꯐꯥꯎꯕ ꯆꯥꯛ ꯆꯕ ꯃꯇꯝꯗ ꯃꯣꯕꯥꯏꯜ ꯐꯣꯟ ꯌꯥꯎꯗ꯭ꯔꯒꯗꯤ ꯆꯥꯛ ꯆꯥꯗꯕ ꯊꯕꯛ ꯑꯃ ꯇꯧꯕ ꯃ ꯇꯝꯗ ꯃꯣꯕꯥꯏꯜ ꯐꯣꯟ ꯌꯥꯎꯗ꯭ꯔꯒꯗꯤ ꯇꯧꯕ ꯉꯝꯃꯛꯇꯕ ꯍꯣꯏ ꯃꯣꯕꯥꯏꯜ ꯐꯣꯟꯅ ꯀꯥꯟꯅꯕ ꯀꯌꯥ ꯑꯃꯨꯗꯤ ꯄꯤꯔꯤ ꯍꯧꯖꯤꯛꯀꯤ ꯃꯇꯝꯗ ꯑꯈꯣꯏꯒꯤ ꯃꯣꯕꯥꯏꯜ ꯐꯣꯟꯗ ꯑꯦ ꯑꯥꯏ ꯊꯣꯛꯂꯛꯄꯗꯒꯤ ꯀꯥꯟꯅꯕ ꯊꯕꯛ ꯏꯪꯈꯥꯡ ꯀꯌꯥ ꯑꯃꯁꯨ ꯑꯈꯣꯏꯒꯤ ꯄꯨꯡ ꯑꯃ ꯆꯪꯕ ꯊꯕꯛꯇꯨ ꯃꯤꯅꯤꯠ ꯇꯔꯥ ꯂꯣꯏꯁꯟꯕ ꯌꯥꯔꯦ ꯍꯥꯏꯖꯕ ꯇꯥꯔꯦ ꯏꯁꯥꯃꯛꯁꯨ ꯑꯗꯨꯝ ꯁꯤꯖꯟꯅꯩ ꯑꯗꯨꯕꯨ ꯃꯁꯤꯒꯤ ꯑꯐꯕ ꯉꯥꯛꯇ ꯁꯤ ꯁꯤꯖꯟꯅꯕ ꯈꯛꯇ ꯅꯠꯇꯅ ꯑꯐꯠꯇꯕꯁꯨ ꯀꯌꯥ ꯑꯃ ꯊꯣꯛꯂꯛꯑꯦ ꯍꯥꯏꯕ ꯇꯥꯔꯦ ꯃꯔꯨꯞꯅ ꯊꯝꯕꯤꯔꯤꯕ ꯑꯉꯥꯡꯁꯤꯡ ꯍꯧꯒꯠꯂꯛꯂꯤꯕ ꯑꯉꯥꯡꯁꯤꯡ ꯑꯁꯤꯗꯁꯨ ꯌꯥꯝꯅ ꯆꯥꯎꯅ ꯁꯤꯒꯤ ꯑꯁꯣꯏꯕꯁꯤ ꯎꯕ ꯐꯪꯉꯦ ꯍꯥꯏꯖꯕ ꯇꯥꯔꯦꯅꯦ ꯖꯤꯒꯤ ꯑꯈꯣꯏ ꯁꯤꯅ ꯀꯥꯏꯔꯛꯄꯁꯤ ꯑꯈꯣꯏꯒꯤ ꯃꯔꯤ ꯃꯇꯥ ꯂꯩꯔꯤꯕ ꯃꯔꯤ ꯃꯇꯥꯏꯗ ꯊꯧꯒꯜꯂꯣꯟ ꯋꯥꯠꯂꯛꯄ ꯑꯃꯗꯤ ꯆꯥꯛ ꯆꯥꯕꯗ ꯍꯥꯏꯗꯤ ꯃꯩꯇꯩꯒꯤ ꯑꯣꯏꯅꯗꯤ ꯆꯥꯛ ꯆꯥꯕ ꯍꯥꯏꯕꯁꯤ ꯃꯃꯥ ꯃꯄꯥꯒ ꯄꯨꯟꯅ ꯆꯥꯃꯤꯟꯅꯔꯒ ꯍꯦꯟꯅ ꯃꯔꯤꯗꯣ ꯆꯦꯁꯟꯅꯅꯕ ꯒꯤ ꯇꯥꯟꯖꯥ ꯑꯃꯈꯛꯁꯨ ꯑꯣꯏꯔꯤꯕꯅꯦ ꯍꯥꯏꯖꯕ ꯇꯥꯔꯦꯅꯦ ꯏꯃꯨꯡ ꯃꯅꯨꯡꯒꯤ ꯋꯥꯔꯤ ꯋꯥꯇꯥꯏꯃꯛꯇꯕꯨ ꯁꯥꯟꯅꯔꯑꯣ ꯃꯩꯇꯩꯒꯤ ꯑꯣꯏꯅꯗꯤ ꯆꯥꯛ ꯆꯥꯕꯝꯁꯤꯗ ꯂꯣꯏꯅ ꯁꯥꯟꯅꯔꯤꯕꯅꯤꯗꯣ ꯃꯔꯨꯞ ꯃꯔꯨꯞ ꯑꯣꯏꯅꯁꯨ ꯑꯩꯅ ꯈꯪꯕꯤꯔꯝꯕꯅꯤ ꯑꯗꯨꯕꯨ ꯑꯉꯥꯡ ꯄꯤꯛꯂꯤꯕ ꯑꯉꯥꯡ ꯑꯗꯨꯗ ꯃꯣꯕꯥꯏꯜ ꯐꯣꯟꯗꯨꯒꯤ ꯍꯩꯅꯕꯤꯗꯨ ꯂꯩꯈ꯭ꯔꯕꯅꯤꯅ ꯃꯇꯨꯡ ꯇꯥꯔꯛꯄꯗꯁꯨ ꯆꯥꯛ ꯆꯥꯃꯤꯟꯅꯕꯒꯤꯕꯕꯨ ꯑꯣꯏꯔꯣ ꯑꯇꯣꯞꯄ ꯃꯔꯤꯒꯤꯕꯨ ꯑꯣꯏꯔꯣ ꯃꯃꯥ ꯃꯄꯥꯕꯨ ꯍꯦꯟꯅ ꯂꯨꯅ ꯈꯜꯂꯛꯇꯕ ꯃꯃꯥ ꯃꯄꯥꯗꯒꯤ ꯍꯦꯟꯅ ꯃꯥꯒꯤ ꯃꯣꯕꯥꯏꯜ ꯐꯣꯟꯗ ꯁꯥꯟꯅꯔꯤꯕ ꯒꯦꯝꯁ ꯅꯠꯇ꯭ꯔꯒꯅ ꯃꯣꯕꯥꯏꯜ ꯐꯣꯟꯗ ꯊꯦꯡꯅꯔꯤꯕ ꯃꯔꯨꯞ ꯍꯥꯏꯕ ꯇꯥꯔꯦꯅꯦ ꯍꯧꯖꯤꯛꯇꯤ ꯑꯈꯣꯏꯒꯤ ꯑ ꯁꯣꯁꯦꯜ ꯃꯦꯗꯤꯌꯥꯁꯨ ꯆꯥꯎꯈꯠꯂꯕꯅꯤꯅ ꯑꯗꯨꯗꯅ ꯍꯦꯟꯅ ꯋꯥꯈꯟꯗꯣ ꯊꯥꯗꯔꯛꯄ ꯍꯥꯏꯕ ꯇꯥꯔꯦꯅꯦ ꯑꯗꯨꯗꯒꯤ ꯊꯧꯒꯜꯂꯣꯟ ꯋꯥꯠꯂꯛꯄ ꯑꯗꯩ ꯍꯛꯆꯥꯡ ꯐꯠꯂꯛꯇꯕ ꯀꯌꯥ ꯑꯃꯖꯦ ꯊꯦꯡꯅꯩ ꯍꯥꯏꯖꯕ ꯇꯥꯔꯦꯅꯦ ꯃꯔꯨꯞ ꯑꯗꯣ ꯃꯣꯕꯥꯏꯜ ꯐꯣꯟꯒꯤ ꯀꯥꯟꯅꯗꯕ ꯀꯌꯥ ꯑꯃꯁꯨ ꯂꯩ ꯑꯗꯨ ꯀꯥꯟꯅꯕ ꯈꯤꯇꯪ ꯃꯔꯨꯞꯀꯤ ꯋꯥꯈꯜꯗ ꯋꯥꯈꯜꯂꯣꯟꯗ ꯃꯣꯕꯥꯏꯜ ꯐꯣꯟ ꯀꯥꯟꯅꯕ ꯈꯤꯇꯪ ꯇꯦꯜꯂꯞꯅ ꯊꯝꯕꯤꯨꯣ
ꯍꯣꯏ ꯃꯔꯨꯞ ꯀꯥꯟꯅꯗꯕꯁꯤꯡꯒꯤ ꯃꯔꯛꯇ ꯀꯥꯅꯕꯁꯨ ꯃꯌꯥꯝ ꯌꯥꯎꯔꯤꯕꯅꯤ ꯑꯩꯈꯣꯏꯅ ꯍꯥꯏꯅꯔꯤꯕꯁꯤꯗ ꯀꯅꯥꯒꯨꯝꯕ ꯑꯃꯗꯗꯤ ꯃꯁꯤꯅ ꯑꯩꯈꯣꯏꯒꯤ ꯌꯥꯝ ꯈꯪꯅ ꯍꯩꯕꯒꯤ ꯇꯥꯟꯖꯥ ꯑꯃ ꯄꯤꯔꯤꯕꯅꯤ ꯀꯩꯒꯤꯅꯣꯗ ꯍꯧꯖꯤꯛꯇꯤ ꯆꯥꯎꯈꯠꯂꯕꯅꯤꯅ ꯂꯥꯏꯔꯤꯛ ꯖꯕꯩ ꯍꯩꯅꯔꯦ ꯑꯩꯈꯣꯏꯒꯤ ꯃꯤ ꯂꯝꯝꯒꯤ
ꯃꯤ ꯂꯝꯒꯤ ꯑꯉꯥꯡꯁꯤꯡꯒ ꯌꯦꯡꯅꯔꯨ ꯃꯇꯝꯗ ꯑꯩꯈꯣꯏ ꯂꯝꯒꯤ ꯑꯉꯥꯡꯒꯁꯤ ꯐꯣꯟ ꯄꯥꯏꯕꯗꯤ ꯂꯣꯏ ꯄꯥꯏꯅꯔꯤꯕ ꯉꯥꯛꯀꯅꯤ ꯑꯗꯨꯒ ꯄꯪꯕꯒ ꯑꯗꯨꯝ ꯂꯩꯁꯟꯕ ꯍꯥꯏꯗꯤ ꯑꯩꯈꯣꯏꯅ ꯄꯥꯏꯕ ꯄꯣꯠꯁꯛꯁꯦ ꯃꯥꯂꯦꯝ ꯄ꯭ꯔꯤꯊꯤꯕꯤ ꯄꯨꯝꯅꯃꯛ ꯎꯔꯤꯕꯅꯤ ꯇꯥꯔꯤꯕꯅꯤ ꯀꯔꯤ ꯀꯔꯝꯕ ꯑꯅꯧꯕ ꯈꯪꯕ ꯌꯥꯏ ꯈꯣꯠꯄ ꯌꯥꯏ ꯍꯥꯏꯕꯒꯤ ꯈꯪꯖꯤꯟꯕꯒꯤ ꯃꯍꯨꯠꯇ ꯐꯠꯇꯕ ꯀꯌꯥꯗ ꯁꯤꯖꯤꯟꯅꯕꯒꯤ ꯋꯥꯔꯤ ꯃꯌꯥꯝ ꯇꯣꯛꯈ꯭ꯔꯕ ꯍꯧꯖꯤꯛ ꯑꯩꯅ ꯄꯟꯖꯔꯛꯇꯣꯏꯁꯤꯅꯨꯛ ꯑꯐꯕꯗ
ꯍꯥꯏꯗꯤ ꯃꯁꯤꯁꯤꯅ ꯈꯪꯍꯜꯂꯤ ꯎꯍꯜꯂꯤ ꯄꯨꯝꯅꯃꯛ ꯉꯁꯤ ꯊꯣꯛꯄ ꯉꯔꯥꯡ ꯊꯣꯛꯄ ꯍꯧꯈꯤꯕꯗ ꯑꯩꯈꯣꯏꯅ ꯄꯣꯛꯇ꯭ꯔꯤꯉꯩꯗ ꯊꯣꯛꯈꯤꯕ ꯀꯌꯥ ꯑꯃ ꯑꯍꯩꯕ ꯀꯌꯥꯅ ꯊꯤꯖꯤꯟꯗꯅ ꯈꯣꯠꯄꯤꯗꯅ ꯇꯥꯛꯄꯤꯗꯅ ꯇꯝꯕꯤꯗꯅ ꯃꯌꯥꯝ ꯎꯠꯂꯤ ꯃꯁꯤ ꯀꯥꯟꯅꯕ ꯑꯃꯁꯨ ꯐꯪꯉꯦ ꯈꯨꯗꯛ ꯈꯨꯗꯛꯀꯤ ꯏ ꯄꯥꯎ ꯀꯌꯥ ꯑꯃ ꯅꯪ ꯑꯩꯈꯣꯏꯒꯤ ꯑꯩꯈꯣꯏꯒꯤ ꯀꯩ ꯍꯥꯏꯇꯥꯔꯦ ꯇꯥꯕ ꯐꯪꯍꯜꯂꯦ ꯑꯗꯨꯒ
ꯑꯩꯈꯣꯏꯒꯤ ꯂꯩꯔꯤꯕ ꯃꯤꯑꯣꯏ ꯀꯥꯡꯂꯨꯞ ꯃꯈꯜ ꯃꯈꯜ ꯀꯌꯥ ꯑꯁꯤꯅ ꯀꯔꯤ ꯀꯔꯤ ꯆꯠꯅꯔꯤ ꯀꯔꯤ ꯀꯔꯤ ꯁꯦꯠꯂꯤ ꯆꯥꯔꯤ ꯃꯈꯣꯏꯒꯤ ꯆꯠꯅꯕꯤ ꯃꯈꯣꯏꯒꯤ ꯆꯛꯆꯥ ꯌꯊꯛ ꯀꯌꯥ ꯑꯃꯁꯨ ꯈꯪꯕ ꯉꯝꯍꯜꯂꯤ ꯑꯗꯨꯒ ꯃꯥꯂꯦꯝꯒꯤ ꯊꯥꯛꯇ ꯑꯩꯈꯣꯏꯒꯤ ꯑꯈꯣꯏ ꯑꯣꯟꯂꯥꯏꯟꯗ ꯍꯥꯏ ꯇꯔꯦꯀꯣ ꯋꯥꯍꯩꯖꯦ ꯍꯥꯏꯔꯒꯅ ꯑꯣꯟꯂꯥꯏꯟꯒꯤ ꯊꯥꯛꯇ ꯃꯁꯤꯗ ꯊꯦꯡꯅꯔꯤꯕ ꯍꯩ ꯁꯤꯡꯂꯕ ꯇꯦꯂꯦꯟ ꯂꯩꯕ ꯀꯌꯥ ꯑꯃꯒꯤ ꯈꯣꯏꯒꯤ ꯑ ꯄꯤꯔꯤꯕꯅꯦ ꯍꯥꯏ ꯇꯥꯔꯦ ꯖꯒꯥ ꯑꯃ ꯃꯁꯤꯗ ꯌꯥꯎꯁꯜꯂ ꯈꯣꯠꯆꯜꯂꯒ ꯃꯣꯏꯅ ꯍꯦꯟꯅ ꯈꯪꯉꯤꯕ ꯃꯣꯏꯅ ꯂꯥꯏꯔꯤꯛꯇ ꯎꯔꯤꯕ ꯁꯤꯗꯒꯤ ꯍꯦꯟꯅ ꯈꯪꯕ ꯍꯩꯅꯕ ꯁꯤ ꯇꯟꯖꯥ ꯑꯃ ꯄꯤꯔꯤꯕꯅꯤ ꯑꯗꯣ ꯃꯔꯨꯞꯅꯁꯨ ꯐꯣꯟꯒꯤ ꯀꯥꯟꯅꯕꯖꯤ ꯈꯔꯗꯤ ꯈꯪꯕꯤꯔꯝꯃꯒꯅꯤ ꯑꯩꯅ ꯑꯩꯅꯖꯨ ꯄꯟꯕꯖꯤꯗꯤ ꯑ ꯃꯌꯥꯝꯗꯤ ꯋꯥꯠꯂꯤꯕꯅꯤ ꯑꯗꯨ ꯃꯔꯨꯞ ꯃꯖꯨ ꯀꯥꯟꯅꯕꯁꯤꯡ ꯈꯔ ꯊꯝꯕꯤꯔꯛꯎꯅꯦ꯫
ꯃꯔꯨꯞ ꯃꯔꯨꯞ ꯂꯣꯏꯅ ꯍꯥꯏꯈ꯭ꯔꯦ ꯃꯔꯨꯞ ꯑ ꯃꯇꯥꯡ ꯆꯥꯕ ꯑꯝꯗ ꯑꯃꯨꯛ ꯐꯖꯅ ꯋꯔꯤ ꯃꯈꯥꯁꯤ ꯆꯠꯊꯔꯁꯤ ꯃꯔꯨꯞ ꯉꯁꯤꯒꯤ ꯑꯣꯏꯅꯗꯤ ꯃꯇꯥꯡ ꯑꯁꯤꯗ ꯑ ꯃꯔꯨꯞꯇꯒꯤ ꯀꯥꯏꯅꯅꯕ ꯌꯥꯊꯪ ꯅꯤꯖꯒꯦ
ꯍꯣꯏ ꯍꯣꯏ ꯌꯥꯝ ꯅꯨꯡꯉꯥꯏꯖꯔꯦ ꯃꯔꯨꯞ꯫